ꯎꯝ ꯇꯔ
ꯀꯗꯧꯔꯝꯃꯤꯅꯣ
ꯆꯥꯛ ꯆꯥꯔꯝꯕꯅꯤꯗ
ꯆꯥꯛ ꯊꯣꯡꯉꯤꯑꯦ
ꯆꯥꯛ ꯆꯥꯕ ꯂꯣꯏꯗ ꯉꯥꯏꯔꯤꯕ
ꯀꯩ ꯆꯥꯏꯕ
ꯉꯁꯤꯗꯤ ꯍꯦꯟꯗꯥꯛ ꯍꯦꯟꯖꯥꯡ ꯅꯥꯄꯤꯗꯨꯁꯨ ꯌꯥꯝ ꯂꯩꯇ꯭ꯔꯕꯀꯣ ꯑꯗꯨꯒꯤ ꯌꯦꯟꯗꯦꯝꯗꯣ
ꯎꯝ
ꯌꯦꯟꯗꯦꯝ ꯃꯀꯥ ꯑꯃ ꯅꯍꯥꯟ ꯏꯆꯦꯅ ꯄꯤꯔꯝꯕꯅꯦ ꯑꯁꯤꯒꯤꯒꯤ ꯊꯪꯅꯕꯒꯤ ꯏꯆꯦꯅ ꯑꯗꯨ ꯌꯦꯟꯗꯦꯝꯒ ꯑꯂꯨꯒ ꯇꯧꯔꯒ ꯃꯨꯀꯥ ꯉꯥꯗꯣ ꯊꯥꯛꯑꯒ ꯊꯣꯡꯉꯦ
ꯎꯝ ꯆꯥꯗ꯭ꯔꯤꯅꯦ ꯌꯦꯟꯗꯦꯝ ꯊꯣꯡꯕꯗꯤ ꯁꯦꯕꯣꯠ ꯎꯝ ꯏꯔꯣꯝꯕꯕꯨꯗꯤ ꯆꯥꯔꯦ ꯊꯣꯡꯕ ꯆꯥꯗ꯭ꯔꯤ ꯑꯩꯈꯣꯏꯗꯤ ꯁꯦꯕꯣꯠꯀ ꯕꯣꯔꯤꯒ ꯎ
ꯍꯥꯎꯕꯅꯤ ꯀꯅꯥꯅ ꯊꯣꯡꯉꯤꯅꯣ
ꯏꯆꯦꯅ
ꯉꯔꯥꯡ ꯅꯨꯡꯗꯥꯡ ꯑꯩꯅ ꯊꯣꯡꯉꯍꯦ ꯉꯔꯥꯡ ꯑꯩꯒꯤ ꯐꯤ ꯅꯧꯅ ꯍꯧꯕꯗꯣ ꯄꯨꯔꯛꯄ ꯑꯗꯨꯒꯤ ꯉꯁꯥꯏ ꯄꯨꯡ ꯃꯔꯤ ꯃꯈꯥꯏ ꯑꯗꯨꯋꯥꯏꯗꯅꯤ ꯍꯧꯒꯠꯂꯒ ꯐꯤꯁꯦ ꯀꯣꯠꯂ ꯁꯦꯝꯃꯤꯁꯦ ꯂꯣꯏꯕꯗ ꯉꯥꯏꯔꯤ ꯑꯗꯨꯒ ꯑꯩꯈꯣꯏ ꯃꯥꯁꯤꯅ ꯄꯥꯉꯟꯗꯦꯝꯗꯣ ꯁꯦꯔꯥꯟ ꯇꯨꯔꯥꯟ ꯍꯥꯞꯆꯤꯜꯂꯛꯇꯅ
ꯁꯥꯕ ꯌꯥꯗ꯭ꯔꯦꯗꯗꯥ
ꯑꯗꯨꯗꯤ ꯀꯃꯥꯏꯅ ꯇꯧ ꯇꯔꯦ
ꯁꯤꯗꯩ ꯑꯃ ꯂꯩꯕ꯭ꯔꯥ ꯍꯧꯖꯤꯛ ꯂꯧ ꯌꯩꯅꯦꯅ ꯇꯧꯔꯤꯌꯦ ꯃꯦꯆꯤꯟ ꯂꯥꯛꯑꯒ ꯑꯗꯨꯗꯨꯒꯤ ꯈꯪꯗꯦ ꯃꯕꯥꯅꯤ ꯀꯔꯤ ꯍꯥꯏꯅꯗꯣꯏꯅꯣ ꯈꯪꯗꯦ ꯁꯤꯗ ꯁ꯭ꯋꯥꯏꯗꯩ ꯂꯩꯕꯕꯨꯗꯤ ꯌꯥꯏꯑꯕꯣ ꯑꯥꯗ ꯂꯩꯍꯧꯔꯤꯅꯦ ꯍꯥꯏꯕ ꯇꯥꯡꯕ ꯈꯪꯗꯦ ꯀꯌꯥ ꯄꯤꯕꯅꯣ ꯆꯅꯤ ꯌꯥꯡꯈꯩ ꯆꯍꯨꯝ ꯑꯗꯨꯃꯥꯏꯅ ꯂꯩꯔꯝꯗꯧ ꯃꯥꯜꯂꯦ
ꯄꯝꯃꯨꯏꯌꯦ
ꯎꯝ ꯑꯗꯨꯕꯨꯗꯤ ꯑꯩꯈꯣꯏ ꯍꯥꯟꯅꯩꯁꯤꯡꯗꯣ ꯌꯥꯝ ꯅꯨꯡꯉꯥꯏꯕ ꯑꯣꯏꯗ꯭ꯔꯕꯅꯦꯕ ꯅꯨꯡꯉꯥꯏꯇ꯭ꯔꯁꯨ ꯑꯌꯥꯕꯗꯣ ꯄꯤꯔꯛꯑꯣ ꯍꯥꯏꯕ ꯑꯩꯅ ꯍꯥꯏꯅ ꯌꯥꯗꯕꯁꯤ ꯂꯪ ꯃꯉꯥꯃꯨꯛ ꯇꯠꯇꯅꯅꯦ
ꯑꯁ ꯂꯪ ꯁꯝꯕ ꯍꯥꯏꯔꯒ ꯑꯩꯗꯤ ꯁꯨꯝ ꯉꯝꯗꯦ ꯍꯥꯏꯕ ꯂꯪ ꯁꯝꯕꯁꯦ
ꯎ ꯍꯩꯇ꯭ꯔꯤꯕ
ꯍꯣꯏ
ꯍꯩꯔ ꯑꯩꯈꯣꯏꯗꯤ ꯌꯥꯝ ꯐꯤ ꯁꯥꯕꯤꯅꯤꯅ
ꯑꯦꯛꯁꯄꯥꯔꯠ ꯑꯣꯏꯔꯝꯃꯥꯃꯤ
ꯎꯝ ꯉꯔꯥꯡꯗꯒꯤ ꯀꯣꯠꯄ ꯍꯧꯔꯛꯄꯅꯦ ꯉꯁꯤ ꯁꯥꯕ ꯍꯧꯁꯦ ꯑꯁꯦꯡꯀꯤꯗꯤ ꯑꯩꯈꯣꯏ ꯃꯥ ꯂꯥꯛꯀꯗꯕꯅꯦꯕ
ꯎꯝ
ꯑꯗꯨꯒ ꯃꯥꯅ ꯂꯣꯏ ꯁꯦꯝꯕꯤ ꯈꯣꯠꯄꯤ ꯇꯧꯔ ꯇꯧꯒꯗꯕ ꯑꯩꯗꯤ ꯁꯥꯕ ꯈꯛꯇꯅꯤ ꯁꯦꯝꯕ ꯍꯩꯇꯦꯕ ꯏꯆꯦꯅꯕꯨꯗꯤ ꯂꯣꯏ ꯇꯧꯕꯤꯔꯦ ꯑꯗꯨꯒ ꯑꯩꯈꯣꯏ ꯏꯃꯗꯣ ꯂꯥꯛꯇ꯭ꯔꯦ ꯐꯔꯛ ꯇꯥꯔꯦꯅ
ꯑꯣ ꯑꯗꯨꯝ ꯐꯤ ꯑꯗꯨꯃꯥꯏꯅ ꯇꯧꯔꯝꯗꯥꯏꯒꯤꯅꯦ ꯃꯥ ꯑꯗꯨꯝ ꯂꯥꯛꯑꯥ ꯁꯦꯝꯕ
ꯑꯥ
ꯐꯩ
ꯉꯁꯤꯗꯤ ꯏꯆꯦꯅ ꯑꯣꯏꯅ ꯇꯧꯔꯦ
ꯑꯗꯣ ꯂꯪ ꯑ ꯂꯪ ꯀꯣꯠꯄꯗꯤ ꯀꯃꯥꯏꯅ ꯀꯧꯂꯦ ꯃꯤ ꯑꯅꯤ ꯀꯣꯠꯄꯔꯥ ꯑꯗꯨꯝ
ꯏꯅꯥꯎꯄꯤ ꯀꯒꯥꯏ ꯃꯆꯥ ꯂꯥꯛꯅꯤ ꯍꯥꯏꯗ ꯑꯣꯏꯅ
ꯎꯝ
ꯃꯥ ꯂꯥꯛꯑꯦ ꯑꯗꯨꯒ ꯏꯕꯥꯅꯤ ꯀꯣꯠꯃꯤꯟꯅꯔꯦ ꯉꯔꯥꯡ ꯑꯌꯨꯛ ꯑꯩꯅ ꯏꯊꯟꯗ ꯃꯥꯄꯜ ꯇꯔꯨꯛꯃꯨꯛ ꯀꯣꯠꯂꯦ ꯑꯗꯨꯒ ꯅꯨꯡꯗꯥꯡ ꯃꯥꯒ ꯀꯣꯠꯃꯤꯟꯅꯔꯒ ꯅꯨꯡꯊꯤꯟ ꯂꯣꯏꯁꯤꯜꯂꯦ ꯂꯣꯏꯁꯪꯉꯝꯗ꯭ꯔꯕꯗꯨꯣꯅꯤꯡꯦꯛ ꯃꯅꯨꯡ ꯉꯥꯎꯍꯧꯗꯅ ꯄꯨꯡ ꯃꯥꯄꯟ ꯈꯥꯏ ꯇꯥꯔꯛꯄꯗ ꯉꯔꯥꯡꯁꯦ ꯑꯗꯩ ꯉꯁꯤ ꯑꯌꯨꯛ ꯄꯨꯡ ꯃꯔꯤ ꯈꯤꯇꯪ ꯍꯜꯂꯛꯄꯗ ꯍꯧꯒꯠꯂ ꯀꯣꯠꯂ ꯂꯣꯏꯁꯤꯜꯂꯦ
ꯀꯣꯠꯄꯗꯣ ꯑꯩꯈꯣꯏ ꯃꯥꯗꯤ ꯃꯊꯠꯅ ꯀꯣꯠꯂꯤꯉꯣ
ꯏꯊꯟꯗ ꯀꯣꯠꯄꯗ ꯌꯥꯝ ꯀꯨꯏꯅ ꯆꯪꯕꯅꯦ ꯍꯥꯏꯕ
ꯑꯩꯈꯣꯏ ꯃꯥꯗꯤꯉꯣ ꯃꯤꯒ ꯀꯣꯠꯇꯣꯏ ꯁꯔꯨꯒꯣ ꯑꯩ ꯏꯊꯟ ꯇꯧꯖꯒꯦ ꯍꯥꯏꯔꯒ ꯈꯣꯠꯇꯧꯄꯣꯠꯇꯣ ꯑꯗꯨꯝ ꯃꯈꯣꯡꯗꯒ ꯆꯄ ꯈꯣꯠꯂꯒ
ꯈꯣꯡꯗ ꯆꯠꯅꯕꯅꯦ ꯑꯗꯣ ꯑꯩꯗꯤ ꯈꯣꯡꯗ ꯆꯞꯄꯗꯣ ꯍꯩꯅꯗꯦꯕ ꯑꯗꯨꯅ ꯀꯤ ꯑꯣꯏꯅ ꯇꯧꯔꯤꯅꯤ ꯍꯩꯕꯨꯗꯤ ꯍꯩꯌꯦꯕ ꯑꯩꯈꯣꯏꯁꯨ ꯏ ꯊꯅ ꯈꯣꯠꯄꯗꯣ
ꯎꯝ
ꯑꯗ ꯀꯨꯏꯌꯦ ꯃꯤ ꯑꯅꯤ ꯁ ꯁꯠ ꯁꯠ ꯁꯠ ꯍꯥꯞꯄ ꯂꯣꯏꯁꯟꯒꯦꯅ ꯐꯔꯦꯅꯦ
ꯑꯣ ꯅꯨꯡꯉꯥꯏꯕꯅꯤꯗ ꯋꯥꯔꯤ ꯑꯃꯒ ꯊꯥꯔꯒꯀꯣ
ꯎꯝ
ꯃꯤ ꯑꯅꯤꯗꯨ ꯋꯥꯔꯤ ꯁꯥꯟꯅ ꯁꯥꯟꯅꯔꯒ ꯑꯣꯏꯔꯁꯨ
ꯏꯁꯩ ꯈꯔ ꯊꯥ ꯋꯥꯔꯤ ꯈꯔ ꯊꯥ ꯂꯣꯏꯁꯤꯟꯈ꯭ꯔꯦ ꯐꯤ ꯁꯥꯕꯒꯤ ꯈ꯭ꯋꯥꯏ ꯇꯜꯂꯤꯖꯦ ꯑꯁꯤ ꯀꯣꯠꯄꯁꯤꯅꯦꯕ ꯍꯧꯔꯛꯄꯒꯤꯁꯦ
ꯎꯝ ꯑꯗꯨꯒ ꯑꯗꯨꯒ ꯀꯔꯤ ꯁꯨꯅꯥ ꯀꯤꯕ ꯍꯥꯏꯕ꯭ꯔꯥ
ꯎꯝ
ꯑꯗꯨꯁꯨꯨ ꯅꯥꯒꯦ ꯀꯨꯏꯅ ꯀꯨꯏꯅ ꯆꯠꯇꯕ꯭ꯔꯕ
ꯆꯠꯂꯦ ꯊꯥꯏꯅꯒꯤ ꯂꯪꯗꯨꯗꯤ ꯌꯥꯝ ꯀꯨꯏꯅ ꯆꯠꯄ ꯑꯣꯏꯗꯦꯕꯀꯣ ꯍꯧꯖꯤꯛꯀꯥꯟꯒꯤ ꯀꯩꯅꯣ ꯄ꯭ꯂꯥꯁꯇꯤꯛꯀꯤ ꯑꯃ ꯊꯣꯛꯑꯦꯕ ꯁꯤꯗꯤ ꯑꯗꯨꯝ ꯀꯨꯏꯅ ꯆꯠꯄ ꯃꯥꯜꯂꯦ
ꯑꯗꯣ ꯑꯩꯈꯣꯏꯔꯣꯝꯗ ꯁꯨꯅꯥ ꯀꯤꯕ ꯃꯤꯁꯦ ꯊꯑꯣꯏꯅ ꯂꯩꯅꯕꯗꯤ ꯃꯥꯜꯂꯦ
ꯂꯩ ꯏꯕꯅꯦ ꯂꯩꯕꯅꯦ ꯑꯍꯜ ꯂꯃꯟ ꯁꯨꯝ ꯀꯤꯟꯅꯕꯅꯦ ꯑꯗꯩ ꯃꯤ ꯂꯩ ꯑꯗꯨꯝ ꯀꯤꯁꯜꯂ ꯊꯝꯃ ꯃꯤꯅꯒ ꯂꯧꯕꯗꯣ
ꯑꯥ ꯃꯥꯅ ꯑꯗꯨꯝ ꯀꯤꯁꯔ ꯀꯤꯁꯔ ꯊꯝꯃꯒꯅꯦ ꯃꯤ ꯑꯔꯥ ꯑꯔꯥꯛꯄ ꯂꯥꯛꯑ ꯑꯗꯨꯝ ꯂꯩꯕ ꯍꯥꯏꯇꯥꯔꯦ
ꯑꯗꯨꯃꯥꯏꯅ ꯇꯧꯋꯦ ꯑꯩꯈꯣꯏꯗꯅꯁꯨ
ꯄꯩꯁꯥ ꯑꯗꯨꯝ ꯐꯪ ꯃꯥꯜꯂꯦ
ꯎꯝ ꯑꯗꯣ ꯍꯥꯟꯅꯒꯤ ꯂꯪꯒꯤ ꯁꯨꯅꯥꯗꯣ ꯑꯗꯨꯗꯤ ꯁꯨꯅꯥꯝ ꯑꯩꯈꯣꯏꯅ ꯁꯨꯅꯥ ꯀꯤꯅꯕ ꯂꯩꯔꯛꯄ ꯂꯪꯗꯣ ꯁꯨꯠ ꯗꯣ ꯑꯗꯨꯗꯨꯒꯤ ꯄꯩꯥ ꯃꯁꯤꯡꯗꯣ ꯂꯧꯗꯣꯏꯅꯦꯕ ꯑꯗꯨ ꯆꯅꯤ ꯄꯤꯔꯁꯨ ꯁꯨꯅꯥ ꯑꯀꯤꯃ ꯂꯨꯄꯥ ꯆꯅꯤ ꯄꯤꯔꯝꯗꯣꯏꯕ ꯄꯣꯠꯇꯨꯅ ꯆꯥꯝ ꯌꯥꯡꯈꯩ ꯄꯤꯔꯁꯨ ꯆꯥꯝꯃ ꯌꯥꯡꯈꯩ ꯄꯤꯔꯝꯗꯣꯏꯕ ꯑꯗꯨꯃꯥꯏꯅ ꯂꯩꯅꯩꯕ ꯑꯗꯨꯒ ꯍꯧꯖꯤꯛꯀꯤ ꯄ꯭ꯂꯥꯁ ꯄ꯭ꯂꯥꯁꯇꯤꯛꯀꯤꯁꯤꯅꯅꯦ ꯒꯝ ꯊꯥꯛꯑꯒ ꯇꯧꯗꯣꯏꯅꯦꯕ ꯍꯥꯏꯗꯤ ꯄ꯭ꯂꯥꯁꯇꯤꯛꯅꯤꯅ ꯖꯔ ꯖꯔ ꯅꯥꯟꯊꯣꯛꯄꯗꯣ ꯑꯗꯨꯃꯥꯏꯅ ꯇꯧꯕꯒꯤ ꯑꯗꯨꯗꯤ ꯌꯥꯝ ꯇꯥꯡꯏꯍꯦ ꯀꯩꯅꯣꯝꯃ ꯐꯤ ꯑꯃ ꯍꯧꯅꯅꯕꯒꯤꯁꯨ ꯅꯥ ꯀꯤꯕꯗꯣ ꯑꯗ ꯂꯨꯄꯥ ꯂꯤꯁꯤꯡ ꯑꯃ ꯆꯅꯤ ꯀꯥꯏ ꯂꯧꯋꯦ
ꯑꯗꯣ ꯀꯟꯕꯁꯦ ꯑꯗꯨꯅ ꯍꯦꯟꯕ
ꯌꯦꯜꯂꯦ ꯅꯨꯡꯖꯨ ꯅꯨꯡꯉꯥꯏꯕ ꯁꯤꯖꯤꯟꯅꯕꯗ ꯅꯞꯇ꯭ꯔꯦꯗꯅ ꯀꯩꯅꯣꯅꯤꯅ
ꯑ
ꯄ꯭ꯂꯥꯁꯇꯤꯛꯅꯤꯅ
ꯐꯩꯅꯦ ꯑꯗꯨꯗꯤ
ꯑꯗꯨꯒꯤ ꯁꯨꯅꯥ ꯀꯤꯕꯗꯣ ꯑ ꯑꯃꯨꯛ ꯑꯃꯨꯛ ꯂꯥꯛꯊꯔꯛꯄ ꯈꯣꯊꯔꯛꯄ ꯂꯩꯕ꯭ꯔꯥ
ꯁꯨꯅꯥ ꯀꯤꯈꯤꯕꯗꯣ ꯖꯨꯠ ꯆꯥꯅ ꯀꯤꯗ꯭ꯔꯒꯗꯤ ꯐꯤ ꯁꯥꯕ ꯅꯨꯡꯉꯥꯏꯇꯦ ꯀꯤꯁꯤ ꯀꯤꯗꯣꯏꯅꯤꯗꯅ ꯀꯤꯁꯤꯗꯨ ꯆꯦꯅ ꯀꯤꯗ꯭ꯔꯒꯗꯤ ꯅꯥꯟꯊꯣꯔꯛꯇꯣꯏꯅꯦꯕ ꯐꯤ ꯁꯥ ꯌꯥꯔꯣꯏꯗꯣꯏ
ꯐꯤ ꯁꯥꯕꯗ ꯌꯥꯗꯕ ꯍꯥꯏꯁꯦ ꯇꯠꯇꯣꯏꯔꯥ
ꯐꯤ ꯀꯥꯡꯕ ꯌꯥꯔꯔꯣꯏꯕ
ꯑꯣ ꯈꯣꯡ
ꯍꯥꯏꯗꯤ ꯆꯥꯡ ꯑꯝꯗ ꯂꯣꯏꯅꯃꯛ ꯃꯥꯟꯅꯍꯜꯂꯤꯅꯦꯕ ꯁꯨꯅꯥꯁꯦ ꯅꯪꯅ ꯀꯤꯕꯒ ꯑꯩꯅ ꯀꯤꯕꯒ ꯄꯨꯟꯁꯤꯟꯅꯔ ꯐꯤ ꯁꯥꯕꯁꯨ ꯌꯥꯗꯦꯕ ꯀꯤꯈꯤꯕ ꯑꯗꯨ ꯆꯞ ꯃꯅꯕꯗ ꯂꯥꯎꯕ ꯈꯨꯕ ꯂꯣꯏ ꯃꯥꯟꯅꯍꯟꯗꯣꯏꯅꯦꯕ ꯃꯔꯛꯀꯤ ꯃꯃꯤꯠꯇꯣ ꯑꯗꯨꯏ ꯃꯅꯨꯡꯗꯨꯗ ꯂꯪꯗꯨ ꯆꯠꯍꯜꯂꯒ ꯁꯥꯟꯅꯕꯩ ꯋꯥꯅꯦꯕ ꯑꯃꯅ ꯈꯨ ꯑꯃꯅ ꯂꯥꯎ ꯇꯧꯔꯗꯤ ꯀꯥꯡꯕ ꯌꯥꯔꯣꯏꯕ ꯆꯥꯅꯔꯣꯏꯕ ꯐꯤ ꯁꯥꯕ ꯌꯥꯗꯕ ꯄꯪ ꯍꯥꯥꯞꯇ ꯍꯥꯞꯆꯤꯟꯕ ꯌꯥꯗꯦꯕ
ꯑꯩ ꯍꯥꯏꯗꯤ ꯌꯥꯝ ꯍꯩꯅꯤꯡꯉꯦꯕ ꯐꯤ ꯁꯥꯕꯁꯦ ꯈꯪꯕ꯭ꯔꯥ
ꯇꯥꯃꯣ ꯏꯕꯦꯝꯃ ꯑꯩꯈꯣꯏ ꯏꯅꯝꯝꯕꯗꯤ ꯂꯪꯆꯥꯛ ꯆꯥꯛꯄ ꯍꯩꯔꯛꯄ ꯅꯠꯇꯦ ꯍꯧꯖꯤꯛ ꯄꯤ ꯈꯣꯠꯄꯤꯒ ꯐꯖꯅ ꯁꯥꯥꯏ
ꯍꯣꯏ ꯑꯗꯨ ꯁꯥꯍꯟꯗꯕ ꯍꯥꯏꯇꯥꯔꯦ ꯑꯩꯈꯣꯏ ꯃꯥꯅ
ꯎꯝ
ꯑꯗꯣ ꯍꯧꯖꯤꯛꯄꯨꯗꯤ ꯑꯩꯅ ꯌꯨꯝꯗ ꯂꯩꯔꯤꯀꯥꯟꯗꯕꯨꯗꯤ ꯁꯥꯕꯗꯣ ꯈꯔ ꯈꯔ ꯇꯧꯔꯣꯅꯕꯨꯗꯤ ꯍꯥꯏꯔꯝꯃꯦꯕꯀꯣ ꯍꯥꯟꯅꯗꯤ ꯁꯥꯒꯅꯨ ꯁꯥꯒꯅꯨ ꯑꯗꯒꯤ ꯇꯣꯛꯇꯥꯛ ꯇꯣꯛꯇꯥꯛ ꯁꯥꯕꯤꯗꯣ
ꯎ
ꯑꯗꯨꯁꯨ ꯃꯥꯅ ꯁꯥꯒꯅꯨ ꯁꯥꯒꯅꯨ ꯍꯥꯏ ꯅꯦꯅꯦ ꯑꯃ ꯂꯩꯌꯦꯕꯀꯣ ꯃꯥꯒꯤ ꯑꯗꯨꯝ ꯐꯤ ꯁꯥꯔꯒ ꯑꯗꯨꯝ ꯍꯧꯔꯛꯄ ꯍꯥꯏꯇꯥꯔꯦ
ꯑ
ꯑꯗꯣ ꯃꯥꯗꯣ ꯀꯃꯥꯏꯅ ꯇꯧꯒꯦ ꯍꯥꯏ ꯀꯥꯟꯗ ꯃꯈꯨꯠꯇꯣ
ꯎꯝ ꯆꯤꯛꯄꯔꯥ
ꯍꯥꯏꯌꯦꯕꯀꯣ
ꯑꯥ
ꯈꯨꯅꯤꯡꯒꯤꯗꯨꯗ ꯑꯃ ꯇꯣꯡꯉ ꯂꯩꯕ
ꯎꯝ ꯑ ꯆꯀꯥ ꯆꯀꯥ ꯍꯂ ꯁꯥꯕꯤꯗ ꯑꯗꯨꯗꯤ ꯋꯥꯏꯑꯕ ꯑꯗꯨꯗꯤ ꯋꯥꯏꯑꯦꯕ
ꯑ
ꯑꯩꯈꯣꯏ ꯍꯧꯖꯤꯛꯀꯤꯁꯤꯅ ꯇꯣꯛ ꯇꯣꯛ ꯂꯪꯉꯝꯃꯅꯤ ꯀꯣꯠꯇꯣꯏꯅꯦꯕ ꯑꯅꯤꯔꯝꯃꯨꯛ ꯀꯣꯠꯄꯩ ꯉꯥꯏꯍꯥꯛ ꯄꯣꯊꯥꯔꯅꯤ
ꯎꯝ
ꯏꯟꯊꯂꯒ ꯁꯥꯔꯗꯤ ꯑꯗꯨꯝ ꯊꯨꯅ ꯍꯨꯟꯗꯦꯕ ꯇꯞ ꯇꯞꯅ ꯍꯨꯜꯂꯒ
ꯑꯗꯨꯝ ꯐꯤꯁꯦ ꯈꯪꯗꯦ ꯃꯇꯝ ꯃꯇꯝꯒꯤ ꯃꯈꯟ ꯃꯈꯟꯁꯨ ꯊꯣꯛꯂꯛꯄꯅꯤꯅ ꯁꯥꯔꯤꯈꯩꯁꯨ ꯑꯗꯨꯝ ꯁꯤꯠꯂꯤ ꯁꯤꯠꯇ꯭ꯔꯅꯦ
ꯎꯝ ꯑꯗꯣ ꯍꯧꯖꯤꯛꯀꯥꯟ ꯃꯅꯤꯄꯨꯔꯗ ꯏꯌꯣꯡꯒꯤ ꯐꯤ ꯉꯥꯛꯇ ꯁꯤꯖꯤꯟꯅꯔꯦꯗꯅ ꯗꯨꯀꯥꯟ ꯐꯤ ꯄꯥꯛꯅ ꯏꯟꯗ꯭ꯔꯕꯅꯦ ꯕꯖꯥꯔꯗꯒ ꯆꯠꯄ ꯅꯨꯄꯤꯁꯤꯡꯁꯦ ꯏꯌꯣꯡꯒꯤ ꯐꯤ ꯉꯥꯛꯇ ꯏꯟꯅꯔꯥꯕꯅꯦ ꯁꯤꯃꯗꯤ ꯐꯩꯌꯦ ꯐꯤ ꯁꯥꯕ ꯅꯨꯄꯤꯈꯩꯁꯨ ꯀꯥꯟꯅꯕ
ꯎꯝ ꯃꯥꯅꯦ ꯐꯩꯌꯦ ꯑꯃꯔꯣꯝꯗ ꯍꯥꯏꯔꯒꯗꯤ
ꯎꯝꯝ
ꯍꯥꯏꯗꯤ ꯃꯣꯏ ꯕꯦꯒ ꯐꯥꯎꯗ ꯀꯧꯅꯥꯒꯤ ꯕꯦꯒ ꯁꯤꯖꯤꯟꯅꯔꯝꯃꯒ ꯑꯃꯨꯛ ꯇꯣꯛꯅꯈ꯭ꯔꯦꯗꯅ
ꯎꯝ
ꯑꯩꯗꯤ ꯁꯤꯁꯦ ꯑꯗꯨꯝ ꯁꯤꯖꯤꯟꯅꯍꯟꯅꯤꯡꯉꯦ ꯑꯌꯥꯝꯕꯅ
ꯎꯝ ꯑꯗꯣ ꯑꯩꯈꯣꯏꯒꯤ ꯕꯤ ꯑꯦꯠꯀꯤ ꯃꯦꯗꯥꯝꯈꯩꯗꯣ ꯑꯗꯨꯗꯤ ꯄꯨꯏꯌꯦ ꯑꯗꯨꯝ ꯀꯧꯅꯥꯒꯤ ꯌꯥꯝ ꯄꯨꯨꯏ
ꯍꯥꯏꯗꯤ ꯑꯇꯣꯞꯄ ꯂꯦꯗꯔꯒꯤꯒꯨꯝꯕ ꯇꯧꯕꯗꯨꯗꯤ ꯃꯤꯒꯤꯗ ꯆꯠꯈꯤꯗꯣꯏꯅꯤꯗꯅ ꯄꯩꯁꯥꯗꯣ
ꯎꯝ
ꯆꯠꯅꯕꯤꯁꯦ
ꯎꯝꯝ
ꯈꯔ ꯈꯔ ꯍꯣꯡꯕ ꯑꯃ ꯃꯊꯧ ꯇꯥꯏ
ꯎꯝꯝ ꯎꯝ
ꯑꯩꯈꯣꯏ ꯂꯧ ꯌꯩꯕꯥ ꯅꯨꯃꯤꯠ ꯈꯨꯗꯤꯡꯒꯤ ꯅꯣꯡꯁꯨ ꯃꯪꯗꯅ ꯉꯁꯤꯁꯨ ꯃꯪꯏ
ꯍꯣꯏ ꯉꯁꯤꯗꯤ ꯇꯧꯗꯤ ꯀꯩꯅꯣ ꯇꯧꯔꯝꯃꯥꯅꯤꯗ ꯑꯃꯨꯛ ꯍꯨꯟꯕꯒꯤ ꯃꯇꯝ ꯑꯣꯏꯔꯝꯃꯥꯅꯤꯗ
ꯃꯦꯆꯤꯟ ꯉꯥꯏꯔꯤ ꯍꯥꯏ ꯑꯗꯣ ꯈꯪꯗꯦ ꯏꯕꯦꯝꯃꯥ ꯅꯍꯥꯟ ꯋꯥꯠꯍꯧꯕ ꯈꯔꯅꯦꯕꯀꯣ ꯃꯦꯆꯤꯟꯁꯨ ꯁꯪꯗꯦ ꯎꯝ ꯁꯪꯗꯦ ꯁꯪꯗꯦ
ꯑꯣ ꯑꯗꯨꯗꯤ ꯁꯤꯁꯦ ꯍꯦꯛ ꯂꯣꯏꯕꯒ ꯑꯃꯨꯛ ꯇꯧ ꯇꯥꯔꯦ
ꯎꯝ ꯃꯤ ꯍꯧꯖꯤꯛ ꯂꯧꯍꯣꯟ ꯍꯨꯟꯅꯅꯕꯅꯦ ꯁꯝꯄꯣꯛ ꯈꯣꯏꯅꯕ ꯂꯣꯏꯅꯔꯕꯝꯅꯦ ꯑꯩꯈꯣꯏꯗꯤ ꯂꯣꯛꯇ ꯂꯩꯔꯦ ꯉꯁꯤꯕꯨꯗꯤ ꯇꯧꯔꯅꯤ ꯍꯥꯏ ꯃꯣꯏ ꯃꯦꯆꯤꯟ ꯁꯪꯗ꯭ꯔꯁꯨ ꯍꯌꯦꯡ ꯈꯥꯎꯔꯅꯤꯅ ꯇꯧꯔꯕꯅꯦꯕ ꯃꯤꯅ ꯑꯣꯏꯅ ꯈꯥꯎꯔꯅꯤꯅ ꯑꯗꯣ ꯃꯦꯆꯤꯟꯗꯣ ꯂꯥꯛꯑꯒꯦ ꯍꯥꯏꯔꯛꯑꯦꯅꯗꯤ ꯇꯧ‍ꯈꯤꯕꯥꯅꯦ ꯈꯪꯗꯦ
ꯂꯥꯛꯆꯔꯖꯅꯤ ꯑꯗꯨꯗꯤ ꯑꯗꯣ ꯂꯧ ꯑꯥ
ꯑ ꯈꯥꯎꯕꯤ ꯌꯩꯕꯤ ꯄꯨꯂꯞ ꯇꯧꯕꯤꯗꯨꯅꯦꯕ ꯌꯥꯝ ꯄꯥꯛ ꯂꯩ ꯎꯝ ꯃꯅꯤꯄꯨꯔꯗ ꯌꯥꯝ ꯄꯥꯥꯛꯅꯥ ꯂꯩꯅꯗ꯭ꯔꯤꯕꯒꯤ ꯃꯣꯏ ꯎꯝ
ꯍꯣꯏ ꯊꯕꯛꯁꯨ ꯌꯥꯝ ꯍꯥꯏꯔꯛꯄꯅꯦ ꯃꯣꯏꯁꯦ ꯃꯤꯅ
ꯎꯝ
ꯌꯨꯝꯗ ꯃꯤ ꯗꯔꯀꯥꯔ ꯇꯥꯕꯅꯦ ꯑꯗꯨꯃꯥꯏꯅ ꯂꯧ ꯂꯧꯕꯨꯛꯀꯤ ꯐꯧ ꯍꯣꯟ ꯀꯠꯂꯛꯄ ꯈꯣꯠꯄ ꯇꯧꯕꯗꯣ
ꯌꯩꯕꯗꯨꯕꯨꯗꯤ ꯃꯦꯆꯤꯟꯅ ꯇꯧꯔꯕꯅꯤꯅ ꯀꯣꯝꯃꯕ ꯌꯨꯝꯗ ꯄꯨꯈꯠꯂꯛꯑꯒ ꯐꯧꯕꯤ ꯍꯨꯝꯕꯤ ꯑꯁ ꯃꯗꯨꯏ ꯊꯕꯛꯁꯤꯗꯤ ꯏꯃꯨꯡ ꯋꯥꯡꯒꯣꯟꯒ ꯂꯨꯐꯝ ꯅꯥꯟꯃꯝ ꯈꯪꯗꯦꯕ
ꯐꯧꯒꯤ ꯆꯦꯡ ꯃꯔꯨ ꯑꯃꯒꯤ ꯃꯒꯨꯟꯁꯦ ꯏꯁꯥꯅ
ꯎꯝ ꯍꯣꯏ
ꯍꯥꯟꯅꯗꯤ ꯏꯁ ꯆꯦꯡ ꯈꯔ ꯇꯥꯕꯩꯕꯨ ꯀꯥꯏꯅ ꯄꯤꯛꯏ ꯀꯟꯗ ꯑꯁ ꯆꯦꯡ ꯈꯔ ꯇꯥꯕꯁꯤꯒꯤꯔꯣ ꯅꯪ ꯉꯥꯡꯏꯗꯣ ꯀꯥꯏꯅꯥ
ꯈꯪꯉꯤ ꯏꯕꯦꯝꯃ ꯀꯌꯥꯝ ꯋꯥꯒꯦ
ꯌꯥꯝ ꯋꯥꯔꯝꯅꯤꯀꯣ ꯊꯥꯏꯅꯒꯤ ꯃꯤꯁꯤꯡꯁꯦ ꯆꯧꯀ꯭ꯔꯤꯗ ꯑꯃꯨꯛ ꯇꯛꯀꯅꯤ
ꯑꯦ ꯃꯣꯏꯅ ꯀꯩꯅꯣ ꯇꯧꯔꯤꯁꯦ ꯃꯄꯥꯡꯒꯟ ꯌꯥꯝ ꯀꯜꯂꯤꯁꯦ ꯎꯝ
ꯑꯗꯒꯤ ꯂꯨꯄꯥ ꯇꯔꯥꯒꯤ ꯃꯃꯜꯁꯦ ꯌꯥꯝ ꯃꯃꯜ ꯂꯩꯅ ꯈꯜꯂꯤꯁꯦ
ꯎꯝ
ꯂꯨꯄꯥ ꯆꯧꯉꯥꯕꯨ ꯄꯩꯁꯥꯔꯣ ꯀꯥꯏ ꯅꯠꯇ꯭ꯔꯥ
ꯎꯝ ꯏꯁꯥꯅ ꯇꯥꯜꯂꯛꯑꯀꯥꯟꯗꯗꯤ ꯈꯪꯉꯦꯍ ꯄꯩꯁꯥ ꯂꯨꯄꯥ ꯇꯔꯥ ꯐꯥꯎ ꯃꯤꯅ ꯂꯤꯛꯑꯦ ꯀ ꯍꯥꯏꯁꯦ ꯂꯤꯛꯄ ꯑꯣꯏꯔꯝꯗ꯭ꯔꯦ
ꯂꯤ ꯏꯁ ꯀꯩꯅꯣ ꯕꯔꯗ ꯂꯩꯔꯛ ꯀꯥꯟꯗ ꯂꯨꯄꯥ ꯇꯔꯥꯒꯁꯦ ꯇꯔꯥ ꯈꯛꯇ ꯉꯥꯏꯔꯀꯥꯟꯗ ꯊꯨꯝꯁꯨ ꯂꯩꯔꯛꯇ ꯊꯥꯎꯁꯨ ꯂꯩꯔꯛꯇ ꯑꯁ ꯇꯧꯐꯝ ꯈꯪꯗꯕ ꯌꯥꯎꯖꯥꯠꯅꯤꯍꯦ ꯑꯃꯨꯛ ꯑꯃꯨꯛ
ꯎꯝ
ꯌꯥꯎꯗ꯭ꯔꯣ ꯅꯪꯕꯣ
ꯌꯥꯎꯗꯗꯤ ꯀꯩꯅꯣ
ꯅꯍꯥꯟ ꯑꯩ ꯏꯃꯥꯟꯅꯕꯤ ꯑꯃꯁꯨ ꯏꯃꯥꯟꯅꯕꯤ ꯑꯃꯁꯨ ꯑꯁ ꯉꯥꯔꯤꯁꯨ ꯂꯣꯏꯒ꯭ꯔꯦ ꯑꯗꯒꯤ ꯂꯨꯄꯥ ꯀꯨꯟꯊ꯭ꯔꯥ ꯈꯛꯇ ꯉꯥꯏꯔꯦ ꯑꯗꯨꯗꯨꯅ ꯁꯤꯖꯤꯟꯅꯔꯝꯕꯅꯤ ꯄꯩꯁꯥ ꯈꯤꯇ ꯀꯥꯞꯄꯣꯅ ꯍꯥꯏꯔꯛꯄ ꯑꯩꯅ ꯑꯩ ꯑꯦꯀꯥꯎꯟꯗꯁꯨ ꯄꯩꯁꯥꯗꯣ ꯑꯗꯨꯀꯥꯟꯗ ꯌꯥꯎꯗꯕ ꯍꯥꯏꯇꯥꯔꯦ ꯀꯦꯁ
ꯎꯝ ꯎꯝ
ꯑꯁ ꯈꯨꯠꯇꯗꯤ ꯂꯩ ꯅꯪ ꯑꯦꯀꯥꯎꯟꯗꯗꯤ ꯌꯥꯎꯗꯦ ꯀꯃꯥꯏꯅ ꯇꯧꯅꯤ ꯇꯧꯔꯒ ꯃꯥꯁꯦ ꯃꯌꯨꯝꯁꯨ ꯋꯥꯕ ꯏꯃꯥꯟꯅꯕꯤꯗꯣ
ꯎꯝ
ꯂꯥꯏꯔꯤꯛ ꯇꯝꯕꯩ ꯈꯣꯠꯄꯩ ꯃꯅꯥꯎ ꯅꯨꯄꯤꯒ ꯂꯩꯕꯅꯦꯕ
ꯎꯝ
ꯑꯁ ꯅꯨꯡꯉꯥꯏꯇꯖꯥꯠꯅꯤ ꯑꯗꯨꯃꯥꯏꯅ ꯇꯧꯋꯤ
ꯃꯤꯅꯒ ꯊꯕꯛꯀ ꯈꯤꯇꯪ ꯇꯧꯔꯀꯥꯟꯗꯒ ꯑꯁ ꯅꯪꯗꯤ ꯇꯣꯂꯣꯞ ꯆꯥꯕꯅꯤꯅ ꯄꯩꯁꯥ ꯌꯥꯝ ꯀꯣꯝꯃꯝꯃꯅꯤ ꯅꯪꯗꯤ ꯇꯣꯂꯣꯞ ꯆꯥꯕꯅꯤꯅ ꯄꯩꯁꯥ ꯌꯥꯝ ꯀꯣꯝꯃꯝꯃꯅꯤꯅ ꯑꯗꯨꯝ ꯍꯥꯏꯕꯗꯣ ꯈꯪꯕ꯭ꯔꯥ
ꯎꯝ ꯎꯝ
ꯑꯗꯨꯝ ꯍꯥꯏꯗ꯭ꯔꯅꯦ ꯍꯥꯏꯅꯗ꯭ꯔꯥ
ꯍꯣꯏ
ꯏꯁꯥꯗ ꯊꯣꯛꯑꯀꯥꯟꯗ ꯈꯪꯕꯅꯤꯀꯣ ꯁꯦ